ꯇꯔ
ꯅꯪ ꯀꯩ ꯅꯨꯃꯤꯠꯇ ꯀꯥꯔꯛꯀꯅꯤꯕ
ꯑꯩ ꯈꯪꯗ꯭ꯔꯤ ꯇꯥꯏ ꯇꯥꯏ ꯇꯥꯕ꯭ꯔꯣ
ꯅꯣꯏ ꯊꯕꯛ ꯍꯧꯗ ꯅꯣꯏ ꯊꯕꯛ ꯍꯧꯗꯕꯩꯅꯦꯕ ꯅꯣꯏ ꯂꯩꯔꯤꯁꯦ
ꯎꯝ
ꯍꯥꯍꯩ
ꯊꯕꯛꯄꯨ ꯍꯧꯔꯗꯤ ꯀꯔꯛꯑꯅꯤ
ꯅꯌꯥꯝꯕ ꯑꯦ ꯗꯤ ꯍꯣꯏ ꯂꯥꯛꯑꯝꯕꯅꯤꯅꯦ ꯉꯁꯥꯏ
ꯂꯛꯑꯝꯃꯦ
ꯒꯥꯅꯥꯁ꯭ꯌꯥꯝꯒ ꯑꯗꯥꯏꯗꯩ ꯏꯗꯀ ꯂꯣꯏ
ꯎꯝ ꯌꯨꯝ ꯀꯨꯝ ꯌꯨꯝ ꯀꯨꯝꯗ꯭ꯔꯦꯃꯥ
ꯈꯨꯝꯗꯦ
ꯎꯝ
ꯕꯦꯔꯥ
ꯀꯩꯅꯣ ꯁꯥꯟꯅꯖꯦ ꯍꯥꯏꯗꯥꯏꯅ ꯋꯥꯎ ꯁꯥꯟꯅꯖꯦ ꯍꯥꯏꯗꯥꯏꯅꯦ
ꯎꯝ
ꯇꯥꯏꯌꯦ ꯑꯁ ꯑꯩꯁꯨ ꯐꯣꯟ ꯌꯣꯟꯊꯣꯛꯈ꯭ꯔꯦ
ꯑꯃꯥ ꯑꯃꯨꯛ ꯂꯩꯔꯦ
ꯇꯟꯕꯨ ꯇꯟꯗꯦ ꯏꯕꯨꯡꯉꯣ ꯅꯪ ꯏꯁ
ꯐꯣꯟ ꯌꯣꯟꯊꯣꯛꯑꯒꯥ ꯔꯦꯟꯀꯤ ꯄꯩꯁꯥ ꯄꯤꯊꯣꯛꯈ꯭ꯔꯒꯦ
ꯑꯩ ꯕꯥꯗꯔꯁꯤ ꯁꯥꯥꯛ ꯀꯣꯟ ꯆꯦꯛ ꯑꯃꯛ ꯂꯣꯏꯈ꯭ꯔ ꯃꯥꯥꯟꯅꯩ ꯑꯣ
ꯂꯒ ꯍꯣꯏꯁꯦ ꯐꯁꯇ ꯀꯅꯔꯅ ꯂ
ꯀꯅꯥ ꯀꯅꯣ ꯑꯩꯒ ꯀꯅꯥ ꯀꯅꯣ ꯀꯣꯜ ꯏꯌꯥꯝꯕ ꯁꯦꯟꯁꯤꯒ ꯄꯥꯏꯅ ꯑꯣꯏꯁꯨ ꯌꯥꯏꯦ
ꯎꯝ ꯑꯥ ꯎꯝ ꯌꯦꯦꯝ ꯇꯧꯕ ꯏꯃ
ꯡ ꯆꯥꯡ ꯆꯥꯡꯅ ꯁꯤꯃ ꯂꯣꯏꯔ ꯁꯤꯃ ꯂꯣꯏꯔꯒ ꯆꯪꯉꯛꯑꯁꯦ ꯃꯤ ꯅꯤꯄꯥꯥꯟ ꯇꯉꯦ
ꯃꯔꯦ ꯌꯥ ꯉ ꯑꯗꯨ꯭ꯔꯅꯦ ꯃꯅꯥꯁꯤ ꯑꯍꯨꯝ ꯁꯨꯗꯔꯣ
ꯑꯥ
ꯑ ꯃꯗꯤ
ꯌꯥꯝꯗꯦ ꯑꯩ ꯉꯁꯤꯗꯤ ꯍꯧꯗ ꯉꯥꯏꯔꯛꯏ
ꯌꯥꯝꯌꯥꯝꯕ ꯉꯁꯥꯏꯗꯒꯤꯩ ꯁꯥꯟꯅꯩ ꯏꯌꯥꯝꯕ ꯁꯦꯟꯁꯤꯒ ꯃꯔꯤꯔ ꯑꯃꯁꯨ ꯁꯥꯟꯅꯔꯣꯏꯔꯦ ꯑꯅꯤ ꯑꯃꯁꯨ ꯁꯥꯟꯔꯦ
ꯄꯩꯁꯥꯅꯤꯉꯁ
ꯇꯁꯂ ꯇꯁꯂ ꯄꯩꯁꯥ ꯐ꯭ꯔꯤꯗꯣ ꯐꯪꯕꯅꯤ ꯐꯥ ꯐꯪꯉꯗ
ꯀ
ꯍꯌꯦꯡ ꯏꯃꯥꯟꯅꯕ ꯑꯃꯝꯗ ꯍꯥꯞꯍꯜꯂꯒ ꯋꯥꯊꯤꯕꯗꯦꯇ ꯉꯥꯟꯅ ꯂꯩꯒꯦꯀꯣ ꯋꯥꯅꯤꯗꯕ
ꯎꯝ ꯑꯩ ꯇꯟꯃꯅꯦꯕ ꯃꯇꯝꯅ ꯁꯥꯡꯅ ꯑꯗꯨꯝ ꯇꯧꯔꯛꯄꯅꯤꯅꯅꯦ
ꯎꯝ ꯑꯌꯛ ꯉꯟꯇꯥꯗ ꯌꯥꯐꯜꯂꯒ ꯋꯥꯊꯤ ꯋꯥꯔꯦꯝ ꯑꯗꯨꯝ ꯉꯥꯟꯅ ꯂꯩꯒꯦ ꯆꯆꯥꯄꯣꯠ ꯈꯔ ꯂꯩꯁꯜꯂꯒꯕ ꯑꯩꯈꯣꯏ ꯌꯨꯝꯗ ꯀꯥꯎꯊꯣꯛꯑꯒ ꯑꯣꯏ
ꯎꯝ ꯍ ꯍꯥꯟꯋꯥꯏꯅꯤ ꯃꯌꯥꯝ ꯄꯨꯂꯞ ꯇꯧꯔꯤꯉꯥꯏꯅ ꯐꯩꯌꯦꯅ ꯑꯗꯨꯅ ꯑꯃꯨꯛ ꯃꯤꯁꯦ ꯑꯃꯅꯤꯈꯛ ꯂꯦꯝꯍꯧꯔꯃꯤꯅꯨ ꯕꯤꯠꯇꯨ ꯂꯩꯇꯕꯅꯦꯅ ꯇꯧꯔꯤꯅꯦ
ꯀꯩꯗꯧꯉꯥꯏꯕꯨ ꯌꯥꯔꯤꯒꯦ ꯁꯤꯕꯣ
ꯁꯨꯝ ꯌꯥꯔꯝꯒꯅꯤ ꯈꯔ
ꯎꯝ
ꯑꯗꯣ ꯅꯪ ꯇꯜꯂꯒꯁꯨꯅꯦ ꯑꯦ ꯍꯥꯏꯗꯣ ꯃꯇꯝꯗꯨ ꯗꯥꯏꯔꯦꯛ ꯃꯤꯅꯤꯠ ꯇꯔꯥꯗ ꯁꯨꯗ꯭ꯔꯒꯁꯨ ꯑꯗꯨꯝ ꯇꯥ ꯐꯤꯔꯣꯏꯗꯤ ꯂꯣꯏꯁꯤꯜꯂꯛ ꯇꯥꯛꯁ ꯂꯣꯏꯁꯟꯗꯕꯩ ꯃꯊꯪ ꯇꯥꯛꯁ ꯄꯤꯔꯛꯔꯣꯏ ꯍꯥꯏꯕꯅꯤ
ꯍ ꯂꯣꯏꯁꯤꯟꯗꯣꯏꯅꯤ ꯎꯝ
ꯍ
ꯄꯨꯡ ꯆꯥꯝꯃ ꯄꯨꯡ ꯆꯍꯨꯝ ꯍꯥꯏꯕ
ꯄꯨꯡ ꯆꯍꯨꯝꯅꯤ ꯑꯗꯨꯗ ꯈ꯭ꯋꯥꯏ ꯄꯨꯡ ꯆꯍꯨꯝ ꯑꯣꯏꯔꯝꯃ ꯅꯪꯁꯨ
ꯑꯦ ꯃꯤꯅꯤꯠ ꯆꯍꯨꯝ ꯍꯥꯏꯕ
ꯎꯆ ꯄꯨꯡ ꯃꯉꯥ
ꯄꯨꯡ ꯃꯉꯥ ꯑꯅꯤ ꯗ
ꯑꯣꯨ ꯀꯣꯏꯅ ꯀꯩꯅꯣ ꯇꯧꯗꯤ ꯅꯠꯇꯔ ꯎꯝ ꯑꯃꯗꯨꯗ ꯑꯃ ꯇꯧꯔ ꯂꯣꯏꯔꯦ ꯄꯥꯛꯇꯧꯕꯗ ꯇꯧꯅ ꯂꯣꯏꯔꯦ ꯋꯥꯔꯤꯁꯤ ꯄꯨꯡꯁꯥ ꯁ ꯌꯥꯔꯦ ꯍꯥꯏꯃꯤꯅ
ꯌꯔꯦ ꯌꯔꯦ
ꯁꯤꯅꯦ ꯑꯩꯈꯣꯏꯁꯤꯅ ꯀꯔꯝ ꯀꯥꯟꯗ ꯆꯪꯗꯣꯏꯅꯣ
ꯈꯪꯗꯦꯅ ꯃꯃꯥꯡꯗ ꯇꯧꯔꯝꯕꯣꯏꯗꯤ ꯍꯟꯗꯛ ꯆꯪꯅꯩꯗꯨ ꯄꯨꯂꯞ ꯆꯪꯖꯗꯧꯕ
ꯎꯝ
ꯑꯩ ꯇꯧꯕꯁꯨ ꯇꯧꯕ ꯉ ꯅꯠꯇꯦ ꯊꯋꯥꯏ ꯁꯥꯟꯅꯗꯣꯏꯅꯤ ꯆꯪꯉꯛꯇ꯭ꯔꯦꯅ
ꯆ
ꯆꯪꯕꯨꯗꯤ ꯆꯪꯉꯛꯀꯅꯤꯗꯁꯨ ꯇꯧꯔꯕꯗꯤ ꯆꯪꯉꯛꯀꯅꯦꯕ
ꯃꯇꯨꯡꯒꯤ ꯇꯥꯛꯁꯇꯨꯅꯦ ꯑꯩꯅ ꯗꯔꯀꯥꯔ ꯑꯣꯏꯁꯦ
ꯊꯦꯡꯕ ꯉꯟꯕꯗꯗꯤ ꯇꯝꯕ ꯉꯝꯗꯦ ꯍꯥꯏꯕ ꯋꯥꯅꯦꯕ ꯆꯪꯕꯒꯤ ꯆꯪꯀꯅꯦꯕ
ꯃꯇꯨꯡꯒꯤ ꯇꯥꯛꯁꯇꯨꯅꯦ ꯑꯩꯗꯤ ꯗꯔꯀꯥꯔ ꯑꯣꯏꯔꯤꯁꯦ
ꯎꯝ ꯎꯪꯒꯤꯗꯎꯗꯨ ꯋꯥꯂ
ꯎꯝ
ꯂꯨꯆꯥꯝꯃꯉꯥ ꯐꯪꯉꯗꯣ ꯅꯪ ꯁꯤ ꯇꯥꯛꯁ ꯇꯧꯕꯔꯦ ꯍꯥꯏꯔꯣ ꯇꯥꯁ ꯀꯨꯟꯊ꯭ꯔꯥꯒꯤ꯫ ꯂꯄꯥ ꯆ ꯆꯥꯃ ꯆꯥꯝꯃ ꯀꯨꯟꯊ꯭ꯔꯥ ꯂꯤꯁꯤꯡ ꯑꯍꯨꯝ꯫ ꯂꯤꯁꯤꯡ ꯑꯍꯨꯝꯗ ꯁꯣꯏꯗꯕꯕꯤꯗ ꯐꯪꯉꯗꯤ ꯅꯪ ꯐꯠꯇ꯭ꯔꯣ ꯂꯤꯁꯤꯡ ꯑꯍꯨꯝꯃꯨꯛ ꯐꯪꯉꯦ ꯍꯥꯏꯔꯗꯤ ꯂꯤꯁꯤꯡ ꯑꯅꯤꯃꯨꯛ ꯐꯪꯉꯗꯤ ꯐꯠꯇ꯭ꯔꯣ
ꯀꯩ ꯅꯣꯏꯅꯣꯏꯅ ꯍꯦꯟꯕꯔꯣ ꯑꯈꯣꯏꯗꯥꯒꯤ꯫
ꯍꯦꯂ ꯍꯥꯏꯕ ꯑꯩꯈꯣꯏꯗꯤ ꯁꯦꯀꯦꯟꯗ꯭ꯔꯤꯒꯤꯗꯨ ꯒꯌꯥꯃꯦꯟ ꯇꯥ꯭ꯔꯦ ꯐꯪꯉꯤ ꯐꯪꯗ꯭ꯔꯦ ꯀꯒꯌꯥꯟ ꯇꯥ ꯌꯥꯗ꯭ꯔꯦꯕ꯫ ꯁꯦꯀꯦꯟꯗꯔꯤꯗꯨꯣ ꯌꯥꯝꯗ꯭ꯔꯕꯗ ꯃꯥꯥꯡ ꯃꯥꯡꯉꯥꯡꯉꯗꯣ ꯌꯥꯃꯤꯅꯦ ꯇꯔꯥꯃꯉꯥ ꯀꯨꯟꯃꯨꯛ ꯑꯗꯨꯝ ꯉꯥꯡꯉꯤꯅꯦꯕ ꯁꯦꯀꯦꯟꯗꯔꯤꯗꯣ
ꯎꯝ
ꯑꯗꯨ ꯐꯪꯉꯛꯇ꯭ꯔꯤꯗꯣ ꯎꯝ
ꯀꯥꯟꯉꯩ ꯅꯠꯇꯕ
ꯂꯥꯟꯕꯩꯔꯥ ꯀꯩꯒꯤꯅꯣ ꯒ꯭ꯌꯥꯟ ꯇꯥꯗꯦ꯫
ꯑꯩꯣꯏꯁꯨ ꯂꯥꯟꯗꯣꯏ ꯖꯥꯠꯂꯥ
ꯂꯥꯜꯂꯣꯏꯍꯦ꯫
ꯂꯥꯜꯂꯁꯨ ꯌꯥꯔꯦ ꯈꯔ ꯐꯪꯉꯗꯤ ꯌꯥꯔꯦ꯫ ꯐ꯭ꯔꯤꯗ ꯐꯪꯉꯕꯨ ꯀꯩꯅꯣ
ꯑꯥ
ꯁꯤꯁꯦ ꯅꯝꯕꯔꯁꯦ ꯑꯩꯈꯣꯏꯅ ꯇꯧꯅꯤꯡꯕ ꯇꯧꯕ ꯌꯥꯕ꯭ꯔꯥꯣ ꯁꯤꯁꯦ꯫ ꯃꯤ ꯂꯣꯏ ꯇꯧꯕ ꯌꯥꯔꯕ
ꯀꯔꯤꯌꯥ ꯀꯔꯤꯌꯥ ꯍꯥꯞꯄ ꯃꯤꯗꯗꯤ ꯇꯧꯅꯤꯡꯨ ꯇꯧ ꯌꯥꯏ꯫
ꯑꯣ ꯃꯤ ꯂꯣꯏ ꯇꯧꯕ ꯌꯥꯕ꯭ꯔꯣ ꯀꯔꯤ ꯌꯥꯔꯦ꯫
ꯀꯥꯔꯌꯕꯨ ꯌꯥꯎꯗꯤ ꯌꯥꯔꯦ꯫
ꯑꯩ ꯈꯜꯂꯛꯄ ꯈꯜꯂꯛꯇꯕ ꯂꯩꯇꯦ꯫
ꯂꯩꯥꯇꯦ꯫
ꯎꯝ
ꯑꯗꯨꯗꯤ ꯅꯪꯗꯤ ꯇꯥꯛꯁ ꯂꯥꯛꯏꯅꯤꯗꯅ
ꯃꯣꯏꯁꯨ ꯄ꯭ꯔꯥꯏꯃꯥꯔꯤ ꯑꯣꯏꯕ ꯄ꯭ꯔꯥꯏꯃꯥꯔꯤ ꯑꯣꯏꯕꯗꯨꯅꯤ ꯑꯩꯅ ꯍꯥꯏꯁꯦ꯫
ꯅꯪꯅ ꯅꯪꯅ ꯄ꯭ꯔꯥꯏꯃꯥꯔꯤ ꯑꯣꯏꯗꯣꯏꯅꯦꯕ꯫
ꯑꯗ ꯑꯩꯅ ꯍꯥꯏꯅꯤꯡꯉꯤꯁꯦ ꯄ꯭ꯔꯥꯏꯃꯥꯔꯤꯁꯦ ꯑꯣꯏꯅ ꯎꯩꯅ ꯍꯥꯏꯅꯤꯡꯉ ꯀꯔꯤꯌꯥ ꯍꯥꯞꯄꯗꯤ꯫
ꯑꯗꯨꯗꯤ ꯌꯥꯗꯦ ꯀꯥꯔꯌꯥ ꯍꯥꯞꯅꯤ ꯅꯪ ꯀꯣꯜ ꯇꯧꯐꯝ ꯊꯣꯛꯁꯨ ꯊꯣꯛꯂꯛꯑꯣꯏ꯫ ꯑꯗꯨꯅ ꯄ꯭ꯔꯥꯏꯃꯥꯔꯤꯁꯤ ꯅꯠꯇ꯭ꯔꯗꯤ꯫
ꯇꯥꯛꯁꯇꯣ ꯃꯣꯏꯅ ꯂꯣꯏꯅꯃꯛ ꯄꯤꯔꯛꯀꯗ꯭ꯔꯥ ꯁꯤꯅꯤꯗ ꯑꯩꯅ ꯍꯥꯏꯅꯤꯡꯉꯤꯁꯦ꯫
ꯄꯤꯔꯛꯑꯣꯏ ꯄꯤꯔꯛꯑꯣꯏ꯫
ꯑꯗꯨꯏ ꯋꯥꯔꯤꯅꯤ ꯕ‍꯭ꯔꯗ꯭ꯔ꯫
ꯋꯥꯠꯂꯤ ꯃꯤꯅꯤꯠ ꯑꯃ ꯑꯃ ꯃꯈꯥꯏꯃꯨꯛ ꯋꯥꯠꯂꯤ꯫
ꯆꯪꯉꯣꯌꯨ ꯔꯦꯗꯤꯗ ꯋꯥꯔ꯭ꯝ ꯑꯞ ꯇꯧꯅꯔꯝꯃꯣꯌꯨ ꯈꯨꯠ ꯊꯥꯅꯔꯅꯤꯌꯨ꯫
ꯀꯅꯥꯅꯣ ꯑꯩꯒ ꯐꯣꯟ ꯄꯥꯏꯅꯗꯣꯏꯁꯦ꯫ ꯅꯪꯒ ꯑꯗꯨꯝ ꯄꯥꯏꯔꯁꯨ ꯌꯥꯔꯦ ꯏꯌꯥꯝꯕ꯫
ꯑꯩꯒ ꯑꯗꯨꯝ ꯄꯥꯏꯔꯁꯨ ꯌꯥꯕꯗꯤ ꯌꯥꯏꯗ ꯑꯗ ꯑꯩꯅ ꯒꯦꯝ ꯁꯥꯟꯅꯔꯒ ꯄꯥꯕꯗꯨ ꯅꯪ ꯇꯥꯅ ꯈꯣꯠꯅ ꯇꯧꯔꯣꯏꯗ꯭ꯔꯥꯅ ꯅꯨꯡꯉꯥꯏꯔꯣꯏꯗ꯭ꯔꯅ ꯍꯥꯏꯋꯥꯅꯤ꯫ ꯆꯪꯉꯣ ꯆꯪꯉꯣ ꯑꯗꯣ ꯅꯪ ꯄꯨꯡꯗꯤ ꯍꯥꯏꯐꯦꯠ ꯄꯨꯡꯗꯤ ꯍꯥꯏꯐꯦꯠ ꯌꯦꯡꯉꯣꯀꯣ
ꯌꯦꯡꯒꯦꯅꯦ ꯅꯣꯏ ꯁꯥꯟꯅꯐꯝ ꯊꯣꯛ ꯁꯥꯟꯅꯧꯅꯦ ꯑꯩꯒꯤꯗꯤ ꯊꯛ ꯇꯛ ꯇꯛ ꯊꯣꯛꯑ ꯇꯛ ꯇꯛ ꯑꯃꯨꯛ ꯆꯪꯉꯛꯀꯦ ꯑꯃꯨꯛꯀ ꯇꯛ ꯇꯛ ꯇꯧꯔꯛꯑ ꯂꯣꯏꯔꯦ ꯀꯩꯗꯧꯔꯒꯦ꯫
ꯗꯤꯕ
ꯄꯨꯡꯃꯨꯛ ꯁꯥꯟꯅꯔꯅꯤ ꯒꯦꯝꯗꯤ ꯑꯗꯨꯝ ꯈꯪꯉꯦ ꯑꯩꯅ ꯑꯝ
ꯍꯥ ꯁꯥꯔꯦꯍꯦ ꯑꯣꯝꯆꯥꯛꯅꯔꯦꯍꯦ ꯏꯁꯥꯁꯤ
ꯒ꯭꯭ꯌꯥꯟ ꯇꯥꯗꯦ ꯇꯧꯔꯤꯁꯤ
ꯍ ꯎꯝ ꯁꯤꯗꯤ ꯁꯥꯎꯟꯁꯤꯗꯤ
ꯌꯥ
ꯎꯝ ꯃꯥ
ꯍꯥꯎ
ꯃꯤꯅꯤꯠ ꯇ꯭ꯔꯥ ꯐꯥꯔꯦꯅꯦ ꯅꯪꯕꯣ
ꯇ ꯊ